ꯍꯜꯂꯣ
ꯎꯝ ꯇꯌꯦ ꯇꯌꯦ
ꯀꯩꯗꯧꯔꯤꯅꯣ
ꯒꯤꯄꯅꯒ ꯂꯌꯦ ꯍꯧ ꯀ
ꯕꯣꯡ ꯍꯥꯏꯥꯏꯒꯦꯔꯥꯅꯒ ꯇꯨꯝ ꯑꯃꯨꯛꯀ ꯍꯧꯍꯟꯒꯦꯔꯥ
ꯇꯨꯝꯂꯒ ꯑꯃꯨꯛ ꯈꯥꯎꯒ ꯁꯤꯔꯅ ꯈꯟꯕꯅꯦ
ꯑꯣ ꯐꯣꯟꯣꯟꯗ ꯌꯦꯅꯉꯔꯥꯡꯁꯤꯗ
ꯐꯣꯟꯗ ꯑꯗꯨꯝ ꯌꯦꯡꯉꯦꯖ
ꯔꯣꯡꯕꯤꯁꯨꯨ ꯌꯦꯅꯤꯡ꯭ꯔꯥ
ꯑꯦ ꯃꯅꯤ ꯍ ꯃꯔꯥꯛ ꯃꯔꯥꯛꯇ
ꯎꯗꯤ ꯅ ꯂꯃꯤꯅꯗ
ꯍꯣꯏ ꯃꯥꯗ ꯄꯥꯛꯄꯑꯣ ꯌꯦꯡꯗꯅꯕꯅꯦꯗ
ꯃꯥꯁꯨ ꯑꯗꯨꯝ ꯇꯤꯟꯅꯤꯡꯉꯦ ꯑꯣꯏꯅ ꯂꯩꯕ꯭ꯔꯥ
ꯍꯣꯏ ꯊꯕꯛ ꯄꯥꯛ ꯂꯩꯇꯦ ꯃꯥꯗꯤ ꯑꯩ ꯑꯩ ꯑꯩꯁꯨꯗꯟ ꯇ ꯆꯦꯛꯀꯞ ꯂꯣꯏꯔꯤꯁꯤꯗ ꯂꯩꯗꯤ ꯂꯩꯔꯝꯣꯏꯗ ꯑꯗꯨꯒ ꯗꯦꯟꯇꯦꯜ ꯆꯦꯛꯑꯞꯁꯨ ꯆꯠꯅꯤꯡꯉꯥꯏ ꯂꯩꯕꯒꯤ ꯑꯗꯨ ꯃ ꯇ ꯑꯃꯗ ꯄꯥꯝꯃꯨꯦꯅ ꯁꯤ ꯇꯤꯆꯔ ꯇ꯭ꯔꯦꯅꯤꯡꯒꯤ ꯂꯥꯛꯑꯣꯅꯦ ꯃꯣꯏꯒꯤ ꯁꯣ ꯂꯥꯞꯍꯟꯗꯅ ꯄꯩꯁꯥ ꯌꯥꯝ ꯆ ꯑ ꯑꯣꯛꯇꯣ ꯚꯔꯥꯒꯤ ꯂꯣꯏ ꯆꯠꯈ꯭ꯔꯦ
ꯁꯤ ꯍꯣꯔꯦꯟ ꯇꯣꯂꯣꯞ ꯆꯥꯒꯗꯧꯕ ꯁꯤꯕꯨ
ꯎ ꯂꯨꯄꯥ ꯀꯨꯟ ꯀꯨꯟ ꯉꯥꯛꯇ ꯑꯣꯏꯔꯗꯤ ꯅꯨꯃꯤꯠ ꯅꯨꯃꯤꯠ ꯀꯌꯥꯗꯤ ꯆꯠꯄ ꯌꯥꯅꯤꯌꯦ ꯑꯅꯤ ꯑꯅꯤꯗꯤ ꯆꯠꯄ ꯌꯥꯅꯦꯕ
ꯑꯗꯨ ꯍꯥꯏꯔꯒ ꯑꯃ ꯑꯩꯈꯣꯏ ꯀꯔꯤꯔꯥ ꯑꯦꯝꯁꯨ ꯍꯥꯏꯕ꯭ꯔꯥ ꯂꯩꯕꯗꯨꯣ ꯑꯗꯨꯒꯤꯔꯣꯃꯥꯏꯅ ꯑꯄꯥ ꯑꯃ ꯂꯩꯩꯅ ꯄ꯭ꯔꯤꯁꯇꯂ ꯑꯃ ꯄꯨꯕ ꯑꯁ ꯂꯤꯗꯤꯛꯅꯤꯡꯗꯨ
ꯑꯣ ꯑꯣ ꯑꯣ
ꯃꯥꯗꯨ ꯃꯅꯥꯎꯅꯨꯄꯤꯒꯨꯝ ꯑꯃ ꯂꯩꯕ꯭ꯔꯥ
ꯈꯪꯗꯦꯗ ꯑꯩꯗꯤ
ꯉꯁꯤꯗꯣ ꯑꯩꯈꯣꯏ ꯍꯣꯁꯇꯦꯜꯗ ꯅꯨꯄꯤ ꯑꯅꯧꯕ ꯂꯥꯛꯄꯅꯦꯕꯀꯣ
ꯑꯥ
ꯕꯩꯗꯣ ꯃꯄꯥꯟ ꯊꯣꯛꯔꯒ ꯅꯣꯏ ꯅꯅꯥꯎ ꯅꯨꯄꯤ ꯂꯥꯛꯑꯦ ꯍꯥꯏꯅ ꯏꯃꯥꯟꯅꯕꯤꯅ ꯀꯣꯏꯔꯗꯧ ꯃꯌꯨꯝ ꯁꯦꯟꯅꯕꯤꯌꯦ ꯍꯥꯏꯕ ꯑꯩꯅ ꯑꯣ ꯍꯥꯏꯔꯛꯑꯦꯗꯣ ꯑꯩꯒꯤ ꯔꯨꯝꯗ ꯑꯃꯨꯛꯀ ꯆꯪꯈ꯭ꯔꯕ ꯏꯃꯥꯈꯣꯏ ꯀꯣꯜ ꯇꯧꯔꯛꯄꯒꯦ ꯑꯗꯨ ꯃꯣꯏꯗꯣ ꯔꯨꯝꯗ ꯆꯪꯉꯦ ꯍꯥꯏ ꯅꯨꯄꯥ ꯁꯦꯝꯗꯅ ꯅꯨꯄꯥ ꯆꯪꯍꯟꯗꯕꯅꯦꯕ ꯃꯤ ꯏꯁꯅ ꯄꯔ ꯆꯪꯉꯦ ꯍꯥꯏ ꯆꯪꯉꯒ ꯃꯥꯏ ꯃꯌꯥꯝꯕ ꯑꯅꯤ ꯃꯃꯥ ꯑꯗꯨ ꯅꯨꯄꯤꯗꯣ ꯂꯥꯛꯂꯒ ꯏꯪꯂꯤꯁ ꯀꯌꯥꯝ ꯃꯥꯡꯉꯦ ꯍꯣꯏ ꯅꯨꯄꯤꯒꯤ ꯔꯨꯝꯗ ꯆꯪꯅꯔꯀꯣ ꯅꯣꯏ ꯕꯦꯠꯇꯤ ꯀꯃꯥꯏꯅ ꯇꯧꯔ ꯑꯗꯨꯃꯥꯏꯅ ꯇꯧꯔ ꯑꯗꯨꯝ ꯌꯦꯡꯉꯦ ꯍꯥꯏ ꯑꯗ ꯍꯣꯔꯦꯟ ꯊꯣꯛꯈ꯭ꯔꯦ ꯑꯩꯗꯤ ꯎꯗꯕꯀꯣ ꯃꯣꯏ ꯍꯦꯛ ꯊꯣꯛꯄ ꯑꯝꯇ ꯑꯩ ꯃꯥꯟꯕꯤꯈꯣꯏ ꯔꯨꯝ ꯆꯪꯉꯒ ꯑꯁꯃꯨꯠ ꯁꯟꯒ ꯆꯠꯇꯧꯔꯦ ꯏꯪꯂꯤꯁꯀ ꯌꯥꯝ ꯉꯥꯟꯔꯦ ꯏꯪꯂꯤꯁꯁꯦ ꯀꯣꯏꯁꯟ ꯍꯪ ꯏꯟꯇꯔꯚꯌꯨ ꯇꯧꯔ ꯊꯣꯛꯈ꯭ꯔꯦ ꯍꯥꯏꯕ ꯑꯩ ꯀꯅꯥ ꯑꯣꯏꯕ꯭ꯔꯣ ꯑꯣ ꯍꯥꯏꯔꯣ ꯍꯣꯔꯦꯟ ꯑꯩꯌꯨ ꯍꯥꯡꯕ ꯆꯠꯀꯦꯅ ꯊꯣꯛꯄꯝꯗ ꯑꯗꯨ ꯅꯨꯄꯥꯗꯣ ꯂꯩꯔꯝꯕ ꯋꯥꯅꯤꯗ ꯑꯩ ꯑꯗꯨ ꯑꯁ ꯑꯗꯨꯒꯤ ꯑꯗꯨ ꯂꯩꯕꯒꯤ ꯇꯟꯕꯒꯤ ꯑꯃꯨꯛꯇ ꯔꯨꯝ ꯑꯃꯗ ꯆꯪ ꯐ ꯑꯩꯅ
ꯎ ꯋꯥ ꯀꯨꯝꯕ꯭ꯔꯥ ꯅꯣꯏꯅꯤ
ꯍꯥ
ꯈꯨꯝ꯭ꯔꯕ
ꯍꯣꯝꯗꯗ ꯑꯩ ꯎꯔ ꯑꯩꯁꯨ ꯆꯦꯡꯈ꯭ꯔꯦꯔ ꯑꯇꯣꯞꯄꯗ ꯇꯟꯒꯦ ꯈꯪꯗꯦ ꯈꯅꯥ ꯑꯃꯗ ꯑꯩꯈꯣꯏ ꯃꯤꯁꯀꯤ ꯖꯨꯅꯤꯌꯔꯅꯤ ꯍꯥꯏ
ꯑꯣ ꯃꯥꯒꯤ ꯅꯨꯄꯤꯗꯤ ꯅꯠꯇꯦꯀꯣ
ꯃꯅ ꯄꯤꯖꯅꯦ ꯈꯪꯗꯗ ꯃ ꯃ ꯄꯤꯤꯁꯃꯨ ꯑ ꯉꯥꯏꯗꯤ ꯑꯩꯁꯨ ꯊꯥꯖꯗꯕ ꯍꯟꯗꯛꯅ ꯐꯥꯔ꯭ꯁ ꯁꯦꯃꯤꯁꯇꯔꯅꯤ ꯍꯥꯏ ꯑꯗꯨꯗꯤ ꯃꯌꯥꯝꯕ ꯑꯅꯤꯅꯦ ꯍꯦꯟꯅ ꯃꯃꯥꯒ ꯂꯣꯏ ꯄꯨꯂꯞ ꯂꯥꯛꯄꯗꯗꯤ
ꯅꯣꯏ ꯃꯥꯒꯤ ꯃꯔꯨꯞꯁꯤꯡꯗꯣ ꯍꯥꯡꯕ ꯌꯥꯏꯅ ꯃꯥꯒꯤ ꯃꯤꯞꯇꯣ ꯀꯃꯥꯏꯅ ꯇꯧꯕ꯭ꯔꯥꯅ
ꯍꯣꯏ ꯆꯨꯝꯃꯤ ꯆꯨꯝꯃꯤ ꯑꯩꯅꯀꯣ ꯋꯥꯏꯠ ꯍꯥꯞꯄꯗꯨ ꯍ ꯑꯣ ꯃꯃꯤꯠ ꯑꯃ ꯍꯩꯕꯗꯨ ꯍꯩꯕ ꯍꯥꯏꯕꯔ ꯃꯃꯤꯠ ꯑꯃ ꯀꯩꯅꯣ ꯇꯧꯕꯗꯨꯀꯣ ꯍꯣꯏ ꯍꯣꯏ ꯈꯪꯉꯦ ꯃꯤ ꯑꯩꯈꯣꯏ ꯃꯤꯁꯨ ꯅꯍꯥꯟ ꯍꯥꯏꯕ ꯃꯣꯏ ꯑꯦꯛꯁꯤꯗꯦꯟ ꯇꯧꯒꯤ ꯋꯥꯔꯤꯗꯣ ꯍ ꯂꯣꯏ ꯃꯥꯂ ꯑꯗꯨ ꯃꯤꯁꯅ ꯋꯥꯔꯤ ꯇꯧꯕꯗꯨ ꯄꯗꯅꯤ ꯍꯥꯏꯔꯒꯥ
ꯑꯣ
ꯦꯟ ꯍꯪꯦ ꯃꯥꯥꯏꯕ꯭ꯔꯗꯔꯁꯕ꯭ꯔ ꯊꯦꯡꯅꯕ꯭ꯔꯥ ꯅꯠꯇ꯭ꯔꯕ꯭ꯔꯥ ꯍꯥꯏꯕꯗꯨ ꯍꯥꯏꯔꯒ ꯂꯩꯕꯅꯤ ꯑꯗꯨꯒꯤ ꯅꯨꯄꯥ ꯑꯅꯤ ꯂꯥꯛꯄ ꯃꯥꯜꯂꯦ ꯑꯃꯗꯤ ꯈꯔ ꯐꯩꯌꯦ ꯑꯉꯧꯔ ꯃꯃꯤꯁ ꯌꯥꯗꯣ ꯅꯨꯄꯥꯗꯤ ꯋꯥ ꯌꯥꯝ ꯐꯪꯉꯦ ꯍꯥꯏ
ꯑꯃꯨꯛ ꯇꯦꯛꯁ ꯇꯧꯔꯛꯇꯅꯀꯣ
ꯑꯗꯨ ꯏꯃꯥꯟꯅꯕꯤ ꯑꯃꯗꯨ ꯃꯥꯗꯨ ꯍꯥꯞꯇꯦꯟꯁꯨ ꯥꯏ ꯑꯟ ꯍꯥꯞꯄꯒ ꯏꯁꯇꯡ ꯍꯥꯞꯂꯦꯕꯅꯤꯕ ꯃꯣꯏ ꯃꯈꯣꯟ ꯍ ꯇꯧꯔ ꯕ꯭ꯡꯀꯦ ꯃꯅꯨꯡꯪ
ꯑ
ꯑꯗꯨꯗꯤ ꯃꯥꯗꯤ ꯁꯨꯝꯊꯣꯛꯇꯎꯔꯒ ꯃꯥꯗꯤ ꯃꯁꯥ ꯈ ꯅꯨꯡꯉꯥꯏꯇꯦ ꯇꯞꯅꯦ ꯍꯥꯏꯕꯁꯨꯔ ꯏꯃꯥꯟꯕꯤ ꯃꯊꯟꯇ ꯂꯩꯔꯒ ꯑꯦꯁ
ꯎꯝ
ꯍꯣꯏ ꯃꯤꯁ ꯀꯣꯛꯎ ꯈꯪꯗꯦ ꯅꯨꯄꯥꯗꯤ ꯆꯪꯍꯟꯕ ꯌꯥꯗꯦ ꯍꯥꯏ ꯃꯥꯅ ꯈꯪꯍꯟꯕ ꯈꯣꯏꯗꯤ ꯑꯗꯨꯝ ꯔꯣꯝꯗ ꯆꯪꯍꯟꯕ ꯈꯪꯗꯕ ꯈꯈꯣꯏꯗꯤ ꯃꯄꯥꯟꯗ ꯑꯗꯨꯝ ꯐꯝꯍꯟ ꯗ ꯄꯁꯤ ꯂꯤꯇ ꯌꯥꯝ ꯃꯩꯕ ꯁꯝꯗꯤ ꯅꯨꯄꯤ ꯍꯣꯁꯇꯦꯜꯗꯤ ꯅꯨꯄꯥꯕꯨꯗꯤ ꯆꯪꯍꯜꯂꯣꯏꯗꯕꯅꯦꯕ
ꯐꯔꯤ ꯍꯥꯏꯁꯤꯔ ꯊꯕꯛꯁꯨ ꯑꯗꯨꯝ ꯇꯧꯕꯕꯅꯤꯅ ꯆꯪꯍꯟꯗ꯭ꯔꯦ ꯅꯨꯡꯉꯥꯏꯇꯦꯅ ꯆꯪꯍꯟꯕꯒꯤ ꯑꯣꯏꯔꯝꯅꯤꯔ
ꯎꯝ ꯑꯗꯨꯒ ꯑꯗꯨꯒꯒ ꯃꯣꯏꯒꯤ ꯐꯦꯃꯤꯂꯤꯒꯤ ꯑꯦꯛꯁꯄꯦꯛꯇꯦꯁꯟꯗꯣ ꯑꯦꯝ ꯕꯤ ꯁꯤ ꯃꯈꯥꯎ ꯑꯣꯏꯕꯅꯤꯅ ꯕꯦꯠꯁꯤꯠꯀꯨꯝꯕꯁꯨ ꯀꯥꯡꯈꯜꯁꯨ ꯂꯣꯏ ꯄꯤ ꯅꯤꯅ ꯂꯥꯛꯄ ꯂꯥꯛꯄ ꯑꯃꯇꯗ ꯕꯦꯗ ꯇꯦꯕꯜꯒ ꯑꯣꯏꯔꯝꯕ ꯑꯗꯨ ꯑꯩꯅꯗꯤ ꯑꯗꯨꯕꯤꯗꯣ ꯑꯩꯈꯣꯏ ꯔꯨꯝꯗ ꯇ꯭ꯔꯃ ꯂꯩꯕ ꯑꯩꯈꯣꯏ ꯔꯨꯝꯃꯦꯠꯇꯨ ꯃꯌꯨꯝ ꯆꯠꯈ꯭ꯔꯕꯩꯀꯣ ꯁꯤꯗ ꯇꯨꯝꯃꯣ ꯍꯥꯏꯔꯒ ꯔꫭꯡꯃꯩ ꯅꯨꯄꯤ ꯑꯃꯒ ꯇꯨꯝꯈ꯭ꯔꯒꯦ ꯍꯥꯏ ꯑꯣ ꯍꯣꯏ ꯍꯣꯏ ꯍꯥꯏꯔꯣ ꯃꯁꯛꯇꯣ ꯑꯗꯨꯝ ꯎꯕ ꯃꯥꯟꯕ ꯑꯗꯨ ꯅꯨꯄꯤ ꯃꯁꯛ ꯗꯨꯒ ꯌꯥꯝ ꯑꯡꯉꯥꯡ ꯑꯣꯏꯔꯤ ꯇ꯭ꯔꯤꯟꯇꯤꯒꯨꯝꯕꯗ ꯀꯥꯒꯗꯧ ꯌꯥꯝ ꯃꯥꯥꯟꯂꯦ ꯃꯥ
ꯃꯥꯒꯤ ꯅꯨꯄꯤꯗꯨꯁꯨ ꯌꯥꯝ ꯑꯉꯥꯡ ꯑꯣꯏꯕꯅꯦ ꯑꯃꯨꯛ ꯂꯥꯏꯔꯤꯛ ꯇꯝꯍꯟꯕꯅꯀꯣ
ꯃꯥ ꯅꯨꯄꯤ ꯆꯦꯟꯈ꯭ꯔꯕꫭ ꯍꯥꯏꯁꯦ
ꯅꯨꯄꯤ ꯊꯤꯈ꯭ꯔꯦꯅ
ꯑꯦ ꯑꯩꯗꯤ ꯈꯪꯗꯦ ꯅꯠꯇ꯭ꯔꯒ ꯃꯥ ꯅꯨꯄꯤ ꯑꯣꯏꯕ ꯆꯠꯂ ꯑꯗꯨꯗꯤꯅ
ꯑꯗꯨꯏꯅꯦ ꯃꯥꯒꯤ ꯅꯨꯄꯤꯔ ꯍꯥꯏꯕꯗꯣ ꯌꯥꯝ ꯑꯉꯥꯡ ꯑꯣꯏꯕꯅꯦꯕ ꯅꯨ
ꯍꯟꯗꯛꯅ ꯀ꯭ꯂꯥꯁ ꯇꯐꯋꯦꯜꯚ ꯂꯣꯏꯕꯅꯦ ꯍꯥꯏ
ꯑꯣ ꯑꯗꯨꯕꯨꯗꯤ
ꯃꯥꯗꯤ ꯀꯔꯤꯃꯇꯝꯗ ꯅꯨꯄꯤ ꯊꯤꯕ
ꯀꯥꯎꯈ꯭ꯔꯦꯗ ꯑꯩꯁꯨ ꯂꯥꯁ ꯏꯌꯥ ꯑꯣꯏꯔꯝꯅꯤ ꯃꯥ ꯅꯨꯄꯤ ꯊꯤꯈ꯭ꯔꯦ ꯍꯥꯏꯕꯗꯣ
ꯑꯣ ꯑꯁ ꯑꯩꯈꯣꯏ ꯍꯣꯁꯇꯦꯜꯁꯦ ꯃꯧ ꯉꯛꯇ ꯂꯥꯛꯏꯅꯦ
ꯑ ꯑꯁꯦꯡꯕꯗꯤ
ꯑꯥ ꯁꯦꯡꯕ ꯅꯌꯥꯝꯕꯔꯥꯅ ꯍꯪꯒꯦꯗ ꯑꯗꯨ ꯃꯥ ꯅꯨꯄꯤ ꯑꯣꯏ ꯗꯤ ꯃꯥꯒ ꯂꯩꯃꯤꯟꯅꯅꯉꯥꯏꯗꯤ ꯃꯥꯟꯕꯀꯣ
ꯍꯣꯏ ꯈꯠꯁꯨ ꯈꯠꯄꯅꯤꯅ
ꯑꯥ ꯈꯔꯅ ꯈꯠꯄꯒ ꯃꯥ ꯅꯨꯄꯤꯤꫪꯗꯤ ꯑ ꯇꯃꯦꯡꯂꫭꯡꯗꯒꯤꯔ
ꯈꯪꯗꯦꯗ ꯑꯩꯁꯨ ꯑꯗꯨꯒꯤ ꯃꯔꯝꯗꯤ ꯑꯣꯏꯕ ꯃꯥꯜꯂꯦ ꯍꯣꯏ
ꯅꯍꯥꯟ ꯗꯨꯗꯤ ꯃꯥꯥꯏ ꯏꯁꯇꯦꯇꯥ ꯑꯦ ꯏꯟꯁꯇꯒ꯭ꯔꯝ
ꯑꯩꯗꯤꯀꯣ ꯅꯍꯥꯟ ꯃꯥꯒꯤ ꯅꯕꯥꫪ ꯂꯩꯔꯝꯅꯤꯅ ꯑꯗꯣ ꯑꯩꯒꯤ ꯐꯣꯟꯗ ꯆꯦꯟꯁ ꯇꯧꯈ꯭ꯔꯕꯤ ꯂꯩꯇꯕ꯭ꯔꯥꯅ ꯈꯟꯕꯅꯦꯕ ꯑꯗꯣ ꯈꯪꯗꯦ ꯒꯨꯒꯜꯗ ꯁꯦꯐ ꯇꯧꯕ ꯃꯥꯜꯂꯦꯅ ꯕꫪꯗꫭ ꯅꯝꯕꫪ ꯈꯔꯗꯤ ꯒꯨꯒꯜꯗ ꯑꯗꯨꯝ ꯆꯪꯉꯤꯅ ꯑꯗꯨꯒꯤ ꯑꯃꯨꯛ ꯂꯩꯔꯝꯕ ꯅꯍꯥꯟꯗꯣ ꯃꯥꯒꯤ ꯄꯤꯁꯤꯟ ꯄꯨꯔꯛꯑꯣꯅ ꯍꯩꯔꯛꯄꯅꯤꯗ ꯑꯩꯉꯣꯟꯗ ꯄꯨꯡ ꯇꯔꯦꯠ ꯅꯤꯄꯥꯟꯒꯨꯝꯕ ꯑꯣꯏ ꯔꯦ ꯑꯗꯣ ꯃꯥ ꯍ ꯑꯦꯛꯁꯤꯗꯦꯟ ꯇꯧꯋꯦꯅ ꯗꯣ ꯊꯥ ꯑꯃꯒꯨꯝꯕ ꯂꯣꯏꯔꯛꯄ ꯃꯇꯝꯗ ꯑꯣꯏꯔꯝꯅꯤ ꯑꯗꯣ ꯆꯦꯛꯀꯥꯞꯒꯤ ꯑꯃꯨꯛ ꯂꯥꯛꯄ ꯃꯥꯜꯂꯦ
ꯑ
ꯑꯗꯣ ꯃꯥꯒꯤ ꯃꯔꯨꯞ ꯅꯨꯄꯥꯗꫭ ꯈꯔꯐꯔꯛ ꯇꯥꯕꯒꯤ ꯌꯥꯝ ꯊꯦꯡꯅ ꯂꯥꯛꯀꯅꯤ ꯍꯥꯏꯕ ꯑꯗꯣ ꯌꯥꯔꯗꯤ ꯇꯤꯐꯤꯟꯒꯨꯝꯕ ꯅꯪ ꯗꯨꯀꯥꯟꯗꯒꯤꯁꯨ ꯂꯧꯔꯒ ꯄꯨꯔꯛꯄ ꯌꯥꯕ꯭ꯔ ꯍꯥꯏꯌꯦ ꯑꯩꯅ ꯌꯥꯗ꯭ꯔꯦ ꯑꯩꯈꯣꯏꯗꯤ ꯑꯣꯇꯣꯁꯨ ꯆꯦꯟꯗꯦ ꯍꯧꯖꯤꯛꯇꯤ ꯍꯥꯏꯔꯒ ꯑꯣꯇꯣ ꯔꯤꯖꯥꯔꯚ ꯇꯧꯕꯤꯒꯦ ꯍꯥꯏꯌꯦ ꯃꯥꯅ ꯑꯁꯦꯡꯕꯗꯤ ꯋꯥꯔꯒ ꯍꯥꯏꯕꯒꯤꯔ ꯅꯠꯇ꯭ꯔꯒ ꯑꯇꯣꯞꯄꯒꯤ ꯗ ꯍꯥꯏꯕ꯭ꯔꯥꯅ ꯑꯗꫭ ꯃꯥꯕꯨ ꯃꯤ ꯌꯥꯝ ꯀꯔꯤ ꯍꯥꯏꯁꯤꯔ ꯃꯤ ꯌꯥꯝ ꯐꯥꯕ ꯑꯩꯈꯣꯏꯅ ꯊꯥꯖꯕ ꯃꯤ ꯑꯣꯏꯔꯗꯤ ꯑꯩꯈꯣꯏꯁꯨ ꯄꯤꯕ ꯆꯠꯄ ꯌꯥꯏꯌꯦꯕ ꯅꯥꯕꯅꯤꯅ ꯑꯗꯨ ꯑꯣꯏꯁꯨ ꯊꯥꯖꯗꯕ ꯍꯩꯁꯨ ꯂꯣ ꯃꯥꯗꯣ ꯑꯐꯇꫪ ꯇꯨ ꯊ꯭ꯔꯤ ꯋꯤꯛꯁ ꯄꯥꯏꯕ ꯃꯇꯨꯡꯗ ꯑꯗꯨꯝ ꯆꯠꯄ ꯍꯧꯕ ꯃꯥꯜꯂꯦ ꯃꯤꯇꯤꯡꯒꯨꯝꯕꯗꯣ
ꯃꯥꯒꯤ ꯏꯁꯇꯦꯇꯥꯁꯇ ꯃꯔꯛ ꯃꯔꯛ ꯀꯗꯕ
ꯑꯩꯗꯤ ꯅꯍꯥꯟ ꯃꯦꯁꯦꯖꯅ ꯊꯥꯕꯗꯩ ꯇꯜꯂꯒ ꯕ꯭ꯂꯣꯛ ꯇꯧꯔꯒ ꯂꯣꯏ ꯗꯤꯂꯤꯠ ꯇꯧꯈ꯭ꯔꯦ ꯑꯩꯈꯣꯏꯅꯗꯤ ꯂꯤꯗꯔ ꯑꯃꯅꯦ ꯍꯥꯏ ꯌꯥꯝ ꯔꯦꯁꯄꯦꯛ ꯇꯧꯔꯒ ꯑꯗꯨꯝ ꯆꯨꯝ ꯊꯨꯝ ꯉꯥꯡꯅꯕꯅꯦꯕ ꯋꯥ ꯖꯥꯖꯥ ꯉꯥꯡꯗ꯭ꯔꯥꯄꯗꯨꯗ ꯑꯦ ꯁꯤꯤꯗꯤ ꯌꯥꯝꯅ ꯃꯥ ꯏꯖꯥ ꯂꯩꯇꯦ ꯑꯇ ꯀꯣꯠꯆꯩ ꯀꯔꯤꯅꯤ ꯄꯔ ꯔꯪꯒꯦ
ꯑꯩꯈꯣꯏꯕꯨ ꯑꯣꯏꯔꯝꯗꯤ ꯑꯩꯈꯣꯏꯕꯨ ꯃꯣꯏꯒꯤ ꯎꯝ ꯎꯝ ꯅꯅꯥꯎ ꯅꯨꯄꯤꯅꯦꯅ ꯑꯗꯨꯝ ꯇ꯭ꯔꯤꯠ ꯇꯧꯒꯅꯦꯕ ꯑꯗꯨꯣ ꯃꯥꯒꯤꯗꯤ ꯈꯔ ꯇꯣꯉꯥꯟꯥꯟꯕ
ꯍꯣꯏ ꯑꯦ ꯃꯥꯅ ꯇꯧꯕ ꯃꯑꯣꯡꯒ ꯑꯇꯣꯞꯄꯅ ꯇꯧꯕ ꯃꯑꯣꯡ ꯌꯥꯝ ꯇꯣꯡꯉꯥꯟꯅꯂ ꯂꯩ ꯑꯗꯨ
ꯃꯥꯒꯤꯗꯣ ꯈꯔ ꯇꯣꯉꯥꯟꯕꯒꯤꯅꯦ ꯑꯩꯈꯣꯏꯅ ꯇꯥꯟꯕꯗꯣ
ꯑꯣ ꯀꯅꯥꯅ ꯏꯌꯥꯝꯕꯒꯨꯝꯕꯅ ꯃꯨꯚꯤꯒꯨꯝꯕ ꯀꯅꯥꯅ ꯀꯧꯈꯔꯣ ꯀꯅꯣ ꯀ ꯑꯩ ꯇꯨꯀ ꯆꯗꯤ
ꯆ ꯆꯦꯔꯥ ꯔꯥꯏꯠ ꯆꯠ ꯆꯦꯔꯥ ꯍꯥꯏꯗꯣ
ꯑꯗꯨꯃꯣꯏ ꯚꯕꯤꯗꯤꯑꯣꯒꯣꯝꯁꯨ ꯖꯥꯠ ꯖꯥꯠ ꯊꯥꯔꯛꯄ ꯁꯥꯕꯅꯦ ꯑꯗꯨ ꯑꯅꯤ ꯑꯍꯨꯝ ꯊꯥꯔꯛꯑꯦꯕ ꯀꯣ ꯑꯗꯨꯗꯩ ꯑꯩꯗꯣ ꯇꯟꯕꯒꯤꯗꯨꯗ ꯂꯣꯏꯗ ꯂꯇ ꯉꯥꯎ ꯎꯖꯥ ꯑꯣꯏꯔꯒ ꯑꯩꯈꯣꯏꯅ ꯌꯥꯝꯅ ꯑꯣꯖꯥꯅꯤ ꯍꯥꯏ ꯌꯥꯝ ꯔꯦꯁꯄꯦꯛ ꯇꯧꯖꯔ ꯃꯒꯨꯟ ꯁꯨꯌꯥꯑꯣꯗꯕ ꯇꯝꯗꯗꯤ
ꯄꯩꯁꯥꯕꯨꯗꯤ ꯄꯥꯏꯗꯤ ꯄꯥꯏꯔꯕ ꯃꯥꯜꯂꯦ ꯑꯗꯨꯝ ꯎꯝ ꯀꯔꯤ ꯃꯣꯏꯒꯤ ꯊꯕꯛꯇꯣ ꯑꯗꯨꯝ ꯂꯩꯕꯒꯤꯅꯦ ꯑꯗꯨ ꯑꯗꯨ ꯑꯣꯏꯁꯨ ꯑ
ꯆꯪꯗꯦꯗ ꯃꯥꯗꯤ ꯍ ꯑꯉꯥꯡ ꯑꯉꯥꯡ ꯂꯧꯕꯗꯨ ꯐꯔꯕꯅꯤ ꯑꯍꯜ ꯂꯧꯗꯤ ꯁꯤꯡꯉꯅꯤ ꯍꯥꯏꯕꯒꯤ
ꯍ ꯑ ꯍ ꯎꯖ ꯁꯣꯏꯕꯒꯤ ꯂꯥꯎꯔꯝꯒꯦ
ꯑꯥ ꯑꯗꯨ ꯑꯃꯔꯣꯝ ꯍꯥꯏꯔꯗꯤ ꯑꯁ ꯈꯪꯗꯦꯗ ꯌꯥꯝ ꯑꯍꯟ ꯑꯣꯏꯔꯒ ꯍꯣꯏ ꯑꯉꯥꯡ ꯑꯣꯏꯔ ꯍꯥꯏꯔ ꯑꯩꯈꯣꯏꯒꯨꯝꯕꯕꯨ ꯑꯣꯏꯗꯤ ꯈꯔ ꯐꯕ ꯀꯣ ꯃꯥꯗꯤ ꯊꯥꯔꯇꯤ ꯄ꯭ꯂꯁꯀꯨꯝꯕꯗꯤ ꯊꯥꯔꯇꯤꯒꯨꯝꯕꯗꯤ ꯁꯨꯔꯝꯈ꯭ꯔꯅꯦꯕ
ꯌꯥꯝ ꯑꯍꯟꯗꯤ ꯑꯣꯏꯗꯕ ꯃꯥꯜꯂꯦ ꯑꯗꯨ ꯅꯨꯄꯥꯗꯣ
ꯊꯥꯔꯇꯤꯒꯨꯝꯕꯗꯤ ꯊꯥꯔꯇꯤ ꯋꯥꯟ ꯊꯥꯔꯇꯤ ꯇꯨꯒꯨꯝꯕꯗꯤ ꯑꯣꯏꯅꯤꯉꯥꯏ ꯃꯥꯟꯕ ꯑꯗꯨ ꯑꯣꯏꯔꯗꯤ ꯃꯥꯏ ꯅꯨꯄꯤꯗꯣ ꯇ꯭ꯋꯦꯟꯇꯤ ꯐꯣꯔ ꯇ꯭ꯋꯦꯟꯇꯤ ꯐꯥꯏꯚ ꯐꯥꯎꯗꯤ ꯑ ꯑꯉꯥꯡ ꯑꯣꯏꯔꯁꯨ ꯌꯥꯏ ꯍꯥꯏꯒꯗꯕ ꯑꯣ ꯅꯠꯇ꯭ꯔꯒ ꯇ꯭ꯋꯦꯟꯇꯤ ꯌꯥꯎꯗꯕ ꯃꯤ ꯂꯧꯔꯗꯤ
ꯃꯣꯏꯁꯨ ꯋꯥꯅꯤꯗ
ꯑꯣ ꯑꯉꯥꯡ ꯅꯛꯇꯤ ꯇꯂꯔꯒ
ꯎꯝ ꯃꯣꯏꯁꯨ ꯌꯥꯝ ꯑꯉꯥꯡ ꯑꯣꯏꯔꯤ ꯋꯥꯅꯤꯉꯥꯏ ꯈꯜꯂꯦ
ꯍꯣꯏꯣꯏ ꯃꯥ ꯅꯨꯄꯤ ꯆꯦꯟꯈ꯭ꯔꯕ ꯃꯥꯜꯂ ꯏꯟꯁꯇꯥꯒ꯭ꯔꯥꯝꯗ ꯑꯃꯨꯛꯀ ꯊꯥꯒꯠꯠꯇ꯭ꯔꯕꯗꯣ ꯅꯍꯥꯟꯗꯤ ꯕꯤꯆ ꯆꯠꯄꯒꯤ ꯀꯔꯤ ꯀꯔꯥ ꯌꯥꯝ ꯊ
ꯏꯟꯁꯇꯥꯗ ꯃꯥꯒꯤ ꯗꯤ ꯄꯤꯗꯔꯀꯣ
ꯑꯥꯗꯤꯄꯤꯤꯗꯅꯦꯣꯏ ꯇꯥꯗ ꯑꯩꯗꯤ ꯑꯗꯨ ꯅꯨꯄꯤ ꯎ ꯄꯨꯔꯥ ꯑꯌꯥ ꯁꯤ ꯅꯨꯄꯥꯁꯦ ꯅꯨꯄꯤ ꯑꯉꯥꯡ ꯅꯠꯇ꯭ꯔꯗꯤ ꯑꯦꯇꯦꯛ ꯇꯧꯅꯉꯥꯏ ꯃꯐꯝ ꯂꯩꯇꯕ꯭ꯔꯅ ꯈꯟꯕꯅꯤ ꯑꯉꯥꯡꯒꯨꯝꯕ ꯅꯧ ꯅꯧꯕ ꯉꯥꯛꯇ ꯃꯥꯗꯤ ꯊꯤꯕ ꯃꯥꯜꯂꯦ ꯎꯝ ꯃꯥꯏ ꯎꯕꯗ ꯑꯁꯤ ꯅꯨꯄꯤꯁꯨ ꯀꯣ ꯄꯪꯉꯦꯗ ꯍꯥꯏꯔꯒ
ꯇꯟꯗꯤ ꯇꯂꯦ
ꯏꯐ ꯁꯪꯗꯦ ꯍꯥꯏꯕꯗꯤ ꯆꯨꯝꯅ ꯁꯨꯝ ꯀꯃꯟ ꯃꯤ ꯑꯣꯏꯗꯤ ꯐꯕ ꯂꯤꯗꯔ ꯑꯆꯧꯕ ꯄꯨꯔꯣꯀꯣ ꯑꯗꯨꯃꯥꯏꯅ ꯇꯧꯕꯗꯣ
ꯎꯝ ꯑꯗꯨꯅꯦ
ꯖꯇꯤꯒꯤ ꯃꯥꯊꯤ ꯈꯪꯅ ꯁꯤꯕ
ꯑꯁꯃꯤ ꯈꯔꯕꯨꯗꯤ ꯌꯥꯝ ꯄꯥꯏꯅꯤꯡꯉꯥꯏ ꯃꯥꯜꯂꯦ ꯃꯥꯗꯣ ꯃꯤ ꯈꯔꯗꯤ ꯄꯩꯁꯥ ꯄꯥꯝꯃꯗꯤꯦ ꯑꯗꯨꯝ ꯆꯠꯄꯅꯦꯕ ꯃꯤꯁ ꯍꯥꯏꯗꯤ ꯄꯥꯏꯕ ꯃꯥꯂꯦ ꯈꯪꯗꯦꯗ ꯁꯦꯡꯕꯗꯤ ꯑꯗꯨ ꯑꯣꯏꯔꯁꯨ ꯑꯩꯈꯣꯏꯗꯣ ꯇꯥꯎꯕ ꯃꯑꯣꯡꯗꯨꯅ ꯆꯤꯡꯅꯕ ꯑꯩꯈꯣꯏꯁꯨ ꯃꯤꯠꯅꯗꯤ ꯎꯗꯦ ꯑꯗꯨ ꯑꯣꯏꯔꯁꯨ ꯑꯩꯈꯣꯏꯗꯒꯤ ꯇꯧꯕ ꯃꯑꯣꯡꯗꯗꯤ ꯆꯤꯡꯅꯥ ꯍꯥꯏꯅ ꯑꯩꯈꯣꯏꯗꯣ
ꯑꯥ
ꯎ
ꯇꯗꯗꯤ ꯃꯥꯅ ꯇꯧꯔꯕ ꯃꯣꯁꯤꯗꯤ
ꯊꯖꯕꯤ ꯌꯥꯕ ꯂꯩꯥꯏꯇꯗ ꯂꯁꯦ
ꯑꯩꯈꯣꯏ ꯑꯩꯈꯣꯏꯅ ꯈꯔ ꯁꯤꯡꯍꯧꯕꯒꯤꯅꯤ ꯅꯠꯇ꯭ꯔꯗꯤ ꯑꯩꯈꯣꯏꯁꯨ ꯑꯃ ꯑꯃꯒ ꯄꯥꯎ ꯐꯥꯎꯅꯗ꯭ꯔꯗꯤ
ꯍ ꯑꯁꯤ ꯑꯁꯤ ꯌꯦꯒ ꯇꯗꯤ ꯀꯣ ꯃꯥꯒꯤ ꯃꯇꯥꯎꯗꯣ ꯑꯃ ꯑꯃ ꯑꯃ ꯂꯣꯏꯔꯒ ꯑꯃꯨꯛ ꯇꯧꯋꯦ ꯌꯥꯗꯕꯒꯤ ꯑꯃꯨꯛ ꯑꯃꯨꯛ ꯑꯃꯨꯛ ꯌꯦꯡꯕꯒꯤꯦꯔꯥ ꯈꯪꯗꯦ ꯔꯥꯏ ꯆꯠꯁꯦ ꯆꯥꯛ ꯊꯣꯡ ꯆꯥꯛ ꯊꯣꯡ ꯅꯣꯏ ꯌꯨꯝꯗ ꯆꯥꯛ ꯆꯁꯤꯔ ꯑꯩꯈꯣꯏ ꯌꯨꯝꯗ ꯆ ꯆꯥꯕ ꯂꯥꯛꯑꯣ ꯂꯥꯛꯑꯣ ꯀꯣꯂꯦꯖꯇꯨ ꯗ꯭ꯔꯣꯞ ꯇꯧꯕꯤꯔꯦ ꯀꯥꯏꯅꯨꯀꯣ ꯑꯁ ꯊꯤꯟꯕꯤꯌꯦꯦ ꯅꯣꯏ ꯀꯣꯂꯦꯖꯇ ꯍꯥꯏ
ꯅꯨꯄꯥ ꯑꯃꯒ ꯅꯨꯡꯁꯤꯅꯕ ꯐꯥꯎ ꯃꯇꯝ ꯌꯥꯝ ꯂꯩꯇ꯭ꯔꯀꯥꯟꯁꯤꯗ ꯃꯥꯗꯤ ꯇꯥꯏ ꯇꯥꯏ ꯃꯅꯦꯁ ꯌꯥꯝ ꯍꯥꯏ
ꯎꯝ
ꯌꯥꯗꯤ ꯌꯥꯕꯖꯥꯠ ꯃꯥꯔꯦ ꯂꯩꯕ꯭ꯔꯥ ꯀꯔꯤ ꯇꯧꯕ꯭ꯔꯥ
ꯑꯗꯨꯝ ꯇꯕꯨ ꯃꯥꯂꯦ